ꯍꯜꯂꯣ
ꯇꯥꯕꯔꯣ
ꯎꯝ
ꯅꯪꯒꯤ ꯅꯈꯣꯜ ꯌꯥꯝ ꯄꯤꯛꯅ ꯇꯥꯏꯑꯦ ꯀꯔꯤꯒꯤꯔꯣ ꯀꯔꯤꯅꯣ ꯅꯠꯇꯦ ꯅꯠꯇꯦ ꯍꯥꯞꯇꯔꯤ ꯍꯣꯔꯦꯟ ꯍꯥꯞꯀꯦ
ꯎꯝ
ꯅꯦꯠꯋꯥꯛ ꯅꯠꯇꯦꯍꯦ ꯑꯩ ꯅꯨꯡꯊꯤꯂꯗꯗꯤ ꯅꯦꯠꯋꯥꯛ ꯅꯨꯡꯉꯥꯏꯕꯅꯦ ꯅꯥꯈꯣꯏꯒꯤꯗꯣ
ꯅꯣꯏꯒꯤ ꯃꯅꯥꯛꯇꯨꯗꯁꯨ ꯇꯋꯥꯔ ꯂꯩꯕ ꯅꯠꯇ꯭ꯔꯣ ꯑꯗꯨ ꯑꯁꯨꯛ ꯅꯨꯡꯉꯥꯏ
ꯈꯪꯗꯦ ꯀꯗꯥꯏ ꯋꯥꯏ ꯂꯩꯕ꯭ꯔꯥ ꯑꯩ ꯒ꯭ꯌꯥꯟ ꯇꯥꯗꯦ ꯂꯩꯗꯤ ꯂꯩꯕꯨ
ꯑꯩꯒꯤ
ꯑꯩꯒꯤꯁꯤ ꯀꯣꯛ ꯁꯥꯡꯂ ꯃꯅꯤꯄꯨꯔꯤ ꯂꯦꯡꯒ꯭ꯋꯦꯖ ꯀꯔꯤ ꯀꯔꯥ ꯍꯥꯞꯄꯗꯨꯗ ꯀꯣꯛ ꯁꯝꯂꯥꯏ ꯉꯥꯛꯇ ꯊꯣꯛꯈ꯭ꯔꯦ ꯑꯩ ꯄꯥꯕ ꯊꯣꯛꯇ꯭ꯔꯦ
ꯇꯃꯤꯟ ꯂꯩꯌꯣ ꯅꯪ ꯌꯥꯝ ꯉꯥꯡꯏꯗꯣ ꯀꯩꯅꯣ
ꯑꯩꯔꯣ
ꯑꯥ ꯌꯥꯎꯏ ꯖꯨꯝꯕꯥꯒꯨꯝꯁꯨ ꯆꯣꯡꯍꯟꯕ ꯑꯃ ꯍꯣꯏ
ꯇꯣꯛꯑꯁꯦ ꯑꯗꯨꯒꯤ ꯋꯥꯔꯤꯗꯣ ꯍꯔꯕꯦꯜ ꯂꯥꯏꯐꯀꯤ ꯖꯨꯝꯕꯥꯒꯤ ꯇꯥꯏꯗ ꯆꯣꯡꯕ ꯈꯣꯠꯄ ꯇꯧꯕꯅꯦ
ꯑꯗꯣ ꯍꯔꯕꯜ ꯂꯥꯏꯐꯀꯤꯗꯣ ꯖꯨꯝꯕꯥꯒꯨꯝꯕꯁꯨ ꯑꯗꯨꯝ ꯇꯧꯋꯦ ꯅꯪꯁꯨ ꯇꯧ ꯌꯥꯎꯕ꯭ꯔꯣ
ꯌꯥꯎꯗꯦ ꯑꯗꯨꯒꯨꯝꯕꯗꯤ
ꯌꯥꯎꯕ ꯌꯥꯗ꯭ꯔꯣꯕ ꯁꯦꯠ ꯂꯣꯁ ꯑꯣꯏꯅꯤꯡꯉꯗꯤ
ꯀꯔꯤ ꯋꯦꯠꯂꯣꯁ ꯌꯨꯝꯗꯒꯤ ꯑꯩ ꯇꯥꯟꯊꯣꯛꯀꯗꯧꯕ ꯀꯨꯏꯗ꯭ꯔꯕꯅꯤ ꯄꯂꯦꯜꯗ ꯌꯨꯝ ꯚꯔꯥ ꯂꯩꯅꯉꯥꯏ
ꯀꯔꯤ ꯇꯧꯕꯒꯤ ꯇꯥꯟꯊꯣꯛꯒꯦ ꯇꯧꯕ꯭ꯔꯣ ꯍꯔꯕꯜ ꯂꯥꯏ ꯃꯤ ꯍꯛꯆꯥꯡ ꯐꯅꯤꯡꯉꯥꯏ ꯇꯧꯖꯔꯒ
ꯋꯥꯔꯤ ꯂꯩꯌꯦ ꯌꯨꯝꯗꯨ ꯑꯩ ꯇꯥꯟꯊꯣꯛꯅꯉꯥꯏ ꯀꯨꯏꯗ꯭ꯔꯕꯅꯤ ꯑꯩ ꯃꯊꯥ ꯁꯥꯔꯒ ꯂꯩꯔꯕꯅꯤ
ꯑꯦ ꯅꯪ ꯇꯥꯟꯊꯣꯛꯑꯗꯤ ꯀꯅꯥꯅ ꯌꯣꯛꯀꯅꯤ
ꯅꯣꯏꯗ ꯑꯣꯏꯅ ꯂꯩꯔꯁꯤꯔ ꯈꯟꯕ
ꯏꯁ ꯀꯔꯤ ꯇꯧꯕꯩ ꯂꯩꯍꯟꯒꯤꯗꯧꯕ꯭ꯔ ꯈꯣꯏꯗꯤ
ꯏꯃꯥꯅ ꯌꯨꯝ ꯂꯩꯕ ꯌꯥꯔꯣꯏꯅ ꯉꯔꯥꯡꯗꯒꯤ ꯉꯥꯡꯉꯕꯅꯦ ꯑꯩꯁꯦ ꯃꯊꯥ ꯁꯥꯔꯦ
ꯅꯪꯁꯨ ꯑꯣꯏꯔꯣꯏꯗꯕ ꯊꯕꯛ ꯇꯧꯕꯒꯤ ꯑꯣꯏꯔꯝꯅꯤꯗ
ꯍꯥꯟꯅ ꯏꯟꯗꯁ ꯚꯤꯕꯥ ꯍꯥꯏꯗꯅ ꯀꯔꯤ ꯑꯃ ꯂꯩꯔꯝꯃꯤꯗꯅ ꯀꯔꯤ ꯎꯝ ꯑꯥꯏ ꯄꯜꯁ ꯀꯥꯢꯔꯒ ꯕꯤꯔꯤ ꯃꯍꯤ ꯌꯣꯟ ꯃꯩ ꯌꯣꯟꯕ ꯈꯣꯏꯗꯣ
ꯎꯝ
ꯀꯣꯐꯤ ꯕ꯭ꯂꯦꯛ ꯀꯣꯐꯤ ꯀꯔꯤ ꯀꯣꯐꯤ ꯃꯌꯥꯝ ꯂꯩꯕꯅꯦꯕ ꯑꯗꯨꯒꯤ ꯁꯨ ꯑꯗꯨꯒꯤꯗꯨꯗ ꯌꯥꯎꯋꯦ ꯑꯗꯣ ꯃꯔꯨꯞ ꯀꯩꯅꯣ ꯁꯤꯛꯁꯇꯤ ꯁꯚꯦꯟꯇꯤꯃꯨꯛ ꯇꯥꯕ ꯃꯔꯨꯞ ꯑꯃ ꯌꯧꯕꯅꯦꯕ ꯌꯨꯝꯗ ꯑꯝꯐꯥꯎ ꯄꯨ ꯄꯤꯗꯕꯤꯗ ꯑꯗꯨꯗ ꯄꯨꯂꯞ ꯊꯥꯗꯕꯗ ꯑꯗꯨꯒꯤꯗꯨ ꯃꯨꯛꯀ ꯃꯨꯠꯈ꯭ꯔꯦ ꯑꯗꯨꯗꯒꯤꯗꯤ ꯍꯧꯖꯤꯛꯁꯦ ꯄ꯭ꯔꯣꯕꯤꯗꯥꯗ ꯑꯃꯨꯛꯀ ꯇꯧꯔꯦ
ꯑꯗꯣ ꯑꯗꯨ ꯀꯔꯤꯔꯥ ꯏꯟꯗꯁ ꯚꯤꯚꯥ ꯍꯥꯏꯕ ꯅꯠꯇ꯭ꯔꯥ ꯑꯥꯏꯄꯜꯁꯀꯤꯗꯤ
ꯎꯝ
ꯑꯗꯨꯗꯤ ꯃꯃꯟ ꯌꯥꯝ ꯌꯥꯝꯃꯦꯅ ꯍꯤꯗꯥꯛꯀꯨꯝꯕ ꯍꯩ ꯃꯍꯤꯒꯨꯝꯕꯁꯨ
ꯌꯥꯝ ꯃꯃꯟ ꯌꯥꯝꯃꯦ ꯄ꯭ꯂꯁ ꯃꯤꯅꯁꯨ ꯂꯩꯗꯦ ꯑꯗꯨꯒ ꯑꯩꯉꯣꯟꯗ ꯑꯩꯒꯤ ꯏꯊꯛꯇ ꯂꯩꯕ ꯃꯤꯈꯣꯏꯗꯨꯅ ꯑꯩꯉꯣꯟꯗ ꯈꯔ ꯁꯥꯟꯅꯈ꯭ꯔꯕꯀꯣ
ꯅꯠꯇꯦ ꯑꯗꯨꯗꯤ ꯃꯤꯅ ꯎꯝ ꯄꯩꯁꯥ ꯄꯥꯏꯗ꯭ꯔꯗꯤ ꯃꯤꯅ ꯄꯥꯛ ꯂꯩꯕ ꯉꯝꯗꯝꯅꯦ ꯑꯗꯨꯒꯨꯝꯗꯣ
ꯃꯤꯅꯁꯨ ꯂꯩꯇꯕ ꯑꯗꯨ ꯑꯩ ꯑꯩꯒꯤꯗ ꯑꯩꯒꯤ ꯗꯣꯟꯂꯥꯢꯟꯗ ꯑꯣꯢꯒꯗꯧꯕꯗꯨ ꯃꯣꯢꯅ ꯀꯔꯟ ꯀꯔꯟ ꯇꯧꯔꯛꯄꯗꯒꯤꯗꯤ ꯃꯤꯁꯨ ꯑꯗꯨꯒꯤꯗꯣ ꯄꯣꯠꯁꯤ ꯑꯩꯉꯣꯟꯗꯒꯤ ꯀꯛꯑꯒ ꯑꯩꯒꯤ ꯗꯣꯟꯂꯥꯏꯟꯗꯨꯅ ꯑꯩꯉꯣꯟꯗ ꯑꯃꯨꯛ ꯀꯛꯀꯗꯧꯕꯗꯣ ꯑꯩꯅ ꯀꯛꯄ ꯃꯈꯩꯗꯨ ꯑꯩꯒꯤꯗ ꯍꯥꯞ ꯇꯕꯤꯗ ꯃꯣꯏꯒꯤꯗ ꯔꯦꯇꯤꯡ ꯀꯥꯅꯉꯥꯏꯒꯤ ꯃꯣꯏꯅ ꯑꯣꯏꯅ ꯇꯧꯔ ꯇꯧꯔꯝꯂꯕꯀꯣ ꯑꯗꯨꯗꯒꯤ ꯑꯩ ꯄꯩꯁꯥ ꯃꯥꯡꯕꯅꯦꯕ ꯑꯗꯨ ꯑꯃꯨꯛꯀ ꯃ
ꯇꯧꯖꯗꯕꯒꯤꯅꯤꯅ
ꯑꯗꯨꯒꯤ ꯑꯗꯨꯒꯤꯁꯨ ꯑꯃꯨꯛꯀ ꯄꯩ ꯑꯗꯨꯒꯤ ꯍꯤꯗꯥꯛꯈꯣꯏꯗꯨꯗꯤ ꯑꯃꯨꯛꯀ ꯃꯃꯜ ꯌꯥꯝꯃꯦꯕ ꯂꯤꯁꯤꯡ
ꯎꯝ
ꯑꯅꯤ ꯑꯅꯤ ꯆꯃꯉꯥ ꯑꯍꯨꯝ ꯃꯔꯤꯒꯤ ꯆꯥꯡꯗ ꯂꯥꯛꯑꯦ ꯑꯗꯨꯗꯤ ꯃꯤꯅꯁꯨ ꯂꯩꯕ ꯉꯝꯅꯗꯕꯅꯤꯅ ꯃꯨꯠꯈ꯭ꯔꯦ ꯗꯨꯗꯒꯤꯗꯤ ꯍꯥꯔꯕꯔ ꯂꯥꯏꯐ ꯂꯥꯛꯑꯦ ꯍꯔꯕꯜ ꯂꯥꯏꯐꯀꯤꯗꯤ ꯍꯤꯗꯥꯛꯁꯨ ꯃꯃꯟꯁꯨ ꯌꯥꯝꯗꯕꯅꯤ
ꯏꯁ ꯍꯥꯔꯕꯜꯁꯨ ꯌꯥꯝꯃꯤꯗ ꯋꯟ ꯊꯥꯎꯖꯟ ꯑꯕꯐ ꯀꯨꯝꯕ ꯌꯥꯝꯕꯅꯤꯗ
ꯑꯗꯨ ꯋꯟ ꯊꯥꯎꯖꯟ ꯑꯕꯞ ꯑꯣꯏꯔꯁꯨ ꯃꯤꯅ ꯂꯩꯕ ꯉꯝꯕꯒꯤ ꯂꯥꯏꯔꯕ ꯑꯃꯅꯁꯨ ꯂꯩꯕ ꯉꯝꯕꯒꯤ ꯑꯗꯨ
ꯑꯗꯨ ꯅꯪꯅ ꯈ꯭ꯋꯥꯏꯗꯒꯤ ꯇꯧꯕꯅ ꯄ꯭ꯔꯣꯕꯤꯗꯥ ꯑꯣꯏꯔꯝꯅꯤ ꯄ꯭ꯔꯣꯍꯤꯗꯥꯗꯤ ꯍꯣꯡꯉꯦꯍꯦ
ꯄ꯭ꯔꯣꯕꯤꯗꯥꯗꯤꯒꯣ ꯇꯪꯈꯥꯏꯗ ꯇꯪꯈꯥꯏ ꯀꯥꯟꯅꯩ ꯅꯪ ꯍꯩꯔꯒꯗꯤ ꯀꯂ ꯆꯠꯄ ꯈꯣꯠꯄ ꯃꯤ ꯈꯣꯝꯕ ꯀꯟ ꯇꯝꯗ꯭ꯔꯗꯤ ꯀꯥꯟꯅꯩꯕ
ꯑꯗꯨꯗꯤ ꯄ꯭ꯔꯣꯕꯤꯗꯥꯗꯣ ꯐꯖꯟ ꯇꯧꯔꯣꯗꯅ
ꯑꯗꯨ ꯄꯩꯁꯥ ꯊꯥꯒꯗ ꯊꯥ ꯊꯥꯗꯅꯉꯥꯏꯒꯤ ꯏꯟꯀꯝ ꯂꯩꯇ꯭ꯔꯦ ꯏꯃꯥꯗ ꯍꯥꯏꯔꯦ ꯅꯪ ꯌꯨꯝ ꯂꯩꯅꯤꯡꯗ꯭ꯔꯗꯤ ꯑꯗꯨꯒꯤ ꯋꯥꯗꯨ ꯃꯨꯛꯀ
ꯀꯔꯤꯔꯣ ꯅꯪ ꯊꯥꯜꯂ ꯇꯧꯖꯣꯅ ꯀꯔꯤ ꯅꯃꯥꯗ ꯅꯪ ꯑꯗꯨꯃꯨꯛ ꯆꯥꯎꯔꯒ
ꯏꯀꯥꯏ ꯔꯦꯍꯦ꯫
ꯑꯩ ꯕ ꯕ ꯑꯩ ꯑꯩ ꯇꯧꯕꯗꯣ ꯍꯧꯖꯤꯛꯀꯥꯟꯗꯤ ꯑꯣꯗꯔ ꯇꯧꯗ꯭ꯔꯦ ꯄꯩꯁꯥ ꯂꯩꯇꯕꯒꯤ꯫
ꯀꯔꯤ꯫
ꯅꯠꯇꯦ ꯑꯗꯨ ꯍꯥꯏꯔꯒ ꯍꯥꯔꯕꯜ ꯂꯥꯏꯐꯀꯤ ꯄ꯭ꯔꯣꯇꯤꯟ ꯄꯥꯎꯗꯔ ꯌꯥꯎꯋꯤꯀꯣ꯫
ꯑꯃꯨꯃꯨꯛ ꯀꯜꯂꯦ ꯁꯣꯟ ꯑꯃꯨꯃꯛ ꯄꯤꯔꯦ ꯀꯃꯥꯏ ꯇꯧꯕ ꯖꯥꯠꯂꯣ꯫
ꯈꯪꯗꯦ ꯑꯩꯗꯤ ꯀꯟ ꯀꯟ ꯉꯥꯡꯕꯅꯦ꯫
ꯉꯁꯥꯏꯗꯤ ꯃꯨꯛꯀꯦ
ꯍꯥꯔꯕꯜ ꯂꯥꯏꯐꯀꯤ ꯄ꯭ꯔꯣꯇꯤꯟ ꯄꯥꯎꯗꯔ ꯌꯥꯎꯗ꯭ꯔꯥ꯫
ꯀꯛꯇ꯭ꯔꯦ ꯑꯩ ꯇꯣꯛꯈ꯭ꯔꯦ ꯑꯗꯨꯒꯨꯝꯕꯗꯣ ꯄꯩꯁꯥ ꯂꯩꯇꯕꯒꯤ꯫
ꯅꯠꯇꯦ ꯑꯗꯨ ꯍꯥꯔꯕꯜ ꯂꯥꯏꯐꯇ ꯄ꯭ꯔꯣꯇꯤꯟ ꯄꯥꯎꯗꯔ ꯌꯥꯎꯋꯦꯀꯣ꯫
ꯌꯥꯎꯕꯅꯦ꯫
ꯀꯌꯥ ꯂꯩꯕ꯭ꯔꯥ ꯃꯃꯟꯒꯨꯝꯕꯗꯣ꯫
ꯂꯤꯁꯤꯡ ꯇꯔꯨꯛꯂꯝ ꯑꯣꯏꯔꯝꯒꯅꯤ꯫
ꯂꯤꯁꯤꯡ ꯇꯔꯨꯛ꯫
ꯎꯝ꯫
ꯕꯣꯇꯟ ꯃꯆꯥꯁꯨ꯫
ꯋꯥꯟ ꯀꯦꯖꯤꯗ ꯂꯤꯁꯤꯡ ꯑꯅꯤꯒ ꯆ ꯇꯨ ꯊꯥꯎꯖꯟ ꯅꯥꯏꯟ ꯍꯟꯗ꯭ꯔꯦꯗ ꯑꯣꯏ ꯆꯥꯡꯗ ꯂꯩꯕ ꯇꯨ ꯊꯥꯎꯖꯟ
ꯎꯝ ꯌꯝꯃꯤ ꯃꯃꯟ꯫
ꯎꯝ꯫ ꯃꯃꯟ ꯌꯥꯝꯕꯅꯤ ꯑꯩ ꯆꯥꯕ ꯃꯈꯩꯗꯨ ꯄꯩꯁꯥ ꯂꯩꯇ ꯃꯨꯠ ꯀꯗꯧꯔꯦ ꯌꯨꯝ ꯃꯨꯠꯀꯗꯧꯔꯦ ꯍꯥꯏꯔꯤꯁꯤꯅꯦ ꯋꯥ ꯂꯣꯏꯔꯦ ꯍꯥꯔꯕꯜ ꯂꯥꯏꯐꯀꯤ꯫
ꯑꯗꯣ ꯅꯣꯏꯗꯤ ꯑꯗꯨꯝ ꯅꯪ ꯌꯥꯎꯋꯦ ꯍꯥꯏꯕ ꯅꯠꯇ꯭ꯔꯣ ꯌꯥꯎꯔꯗꯤ ꯈꯔ ꯇꯥꯔꯝꯅꯤ ꯅꯪ ꯂꯧꯕ ꯀꯥꯟꯗ꯫
ꯇꯥꯕꯗꯨ ꯃꯤꯗꯧꯅ ꯌꯣꯟꯕ ꯈꯣꯠꯄ ꯆꯠ ꯂꯩꯇꯕꯅꯤꯅꯅꯦ ꯎꯄꯥꯏ ꯂꯩꯇꯦ ꯑꯩꯈꯣꯏ ꯇ꯭ꯔꯥꯏꯕꯜꯗꯗꯤꯀꫭ ꯍꯥꯔꯕꯜ ꯂꯥꯏꯐꯀꯤ ꯈꯪꯗꯦ ꯄ꯭ꯔꯣꯕꯤꯗꯥꯒꯤ ꯈꯪꯗꯦ ꯆꯥꯒꯗꯧꯕ ꯃꯤꯁꯤꯀꯣ ꯄꯣꯠꯁꯤ ꯃꯤ ꯂꯩꯇꯕꯅꯤꯅ ꯎꯄꯥꯏ ꯂꯩꯇꯦ꯫
ꯇꯧꯕꯕꯨꯗꯤ ꯑꯈꯣꯏ ꯀꯩꯅꯣꯅꯁꯨ ꯇꯧꯕꯅꯦꯕ ꯑꯈꯣꯏ ꯂꯩꯐꯝꯗꯤ ꯃꯤꯍꯣꯏꯁꯦ ꯍ ꯆꯥꯡꯒꯤꯗꯃꯛꯇ ꯌꯥꯝ ꯌꯥꯝ ꯈꯟꯕ ꯃꯤꯗꯣ ꯂꯦꯁ ꯑꯣꯏꯌꯦꯕ꯫ ꯑꯗꯨꯒ ꯄꯩꯁꯥꯁꯨ ꯂꯩꯇꯦꯗꯅ ꯑꯗꯨꯒꯨꯝꯕ ꯆꯥꯅꯤꯡꯉꯥꯏ ꯇꯧꯅꯤꯡꯉꯥꯏꯗꯣ꯫
ꯀ ꯀ ꯀꯔꯤꯁꯨ ꯎꯄꯥꯏ ꯂꯩꯇꯦ ꯍꯩꯕ ꯃꯤꯟꯁ꯫ ꯆꯤꯡꯗꯗꯤ ꯊꯕꯛꯄꯨ ꯇꯧꯔꯒꯗꯤ ꯀ꯭ꯋꯥꯇꯔꯗ ꯂꯩꯅꯔꯅꯤ ꯀ꯭ꯋꯥꯇꯔꯗ ꯂꯩꯔꯛꯑꯗꯤ ꯂꯩꯀꯥꯏꯒꯤ ꯃꯩꯇꯩꯁꯤ ꯑꯃ ꯇꯝꯄꯥꯛꯀꯤ ꯃꯤ ꯑꯃꯅꯀꯣ ꯁꯤ ꯐꯩ ꯈꯣꯠꯂꯤ ꯍꯥꯏꯕꯗꯤ ꯑꯗꯨꯝ ꯐꯥꯔ ꯐꯥꯈꯔꯦꯕ ꯑꯗꯨꯒꯤ ꯃꯤ ꯃꯈꯩꯁꯤ꯫
ꯑꯗꯨꯅꯤ ꯅꯪꯅ ꯅꯪꯒꯤ ꯃꯈꯥꯁꯨ ꯄꯣꯜꯂꯦꯗ ꯆꯤꯡꯗ ꯂꯩꯔꯁꯨ ꯕꯤꯖꯤꯅꯦꯁ ꯌꯥꯝ ꯁꯛꯁꯦꯁꯐꯨꯜ ꯑꯣꯏꯕ ꯃꯤ ꯂꯩꯌꯦꯅ꯫ ꯌꯥꯝ ꯉꯥꯡꯕ ꯍꯩꯕ ꯃꯤꯉꯣꯟꯗ ꯀꯃꯥꯏꯅ ꯑꯗꯨꯒꯨꯝꯕ ꯂꯩꯌꯦꯗꯅ꯫
ꯑꯗꯨ ꯉꯥꯡꯕ ꯍꯩꯔꯁꯨ ꯍꯩꯇ꯭ꯔꯁꯨ ꯆꯤꯡꯗꯗꯤ ꯃꯤ ꯍꯦꯛ ꯅꯣꯉꯥꯟꯕꯒ ꯊꯕꯛ ꯁꯨꯕ ꯆꯠꯂꯅꯤ꯫
ꯍꯣꯏ ꯊꯧꯁꯥꯗꯤ ꯑꯌꯥꯝꯕꯅ ꯑꯁ ꯈꯪꯉꯦ ꯑꯗꯨꯕꯨꯗꯤ ꯄꯣꯠꯇꯣ ꯍꯤꯗꯥꯛꯀꯨꯝꯕꯁꯨ ꯊꯛꯇꯦꯕ꯫
ꯈꯔ ꯈꯔ ꯃꯇꯦꯛ ꯃꯇꯥꯡ ꯁꯝꯅ ꯍꯥꯏꯔꯕꯗ ꯒꯦꯠ ꯐꯣꯔ ꯊ꯭ꯔꯤ ꯒ꯭ꯔꯦꯠ ꯐꯣꯔ ꯒ꯭ꯔꯦꯠ ꯊ꯭ꯔꯤꯒꯤ ꯊꯕꯛ ꯇꯧꯕ ꯈꯣꯏꯁꯦ ꯔꯦ ꯈꯔ ꯍꯥꯏꯔꯨꯒꯅꯤ꯫ ꯈꯔ ꯃꯈꯣꯏꯁꯤ ꯃꯤꯕꯨ ꯒꯥꯔꯤ ꯂ ꯂꯥꯟꯅ ꯍꯦꯛꯇ ꯎꯅꯉꯥꯏꯒꯤ ꯇꯧꯔꯒꯗꯤ ꯃꯣꯏꯁꯦ ꯑꯁ ꯍꯤꯗꯥꯛ ꯌꯣꯟꯕ ꯀꯥꯡꯕꯨꯈꯩ ꯁꯤ ꯃꯆꯤꯟꯗꯤ ꯍꯩꯕꯅꯤ ꯈꯣꯠ ꯐꯅꯤꯀꯣ ꯃꯣꯏꯁꯤ ꯀꯌꯥ ꯚꯦꯂꯨ ꯂꯩꯇꯕꯅꯦ ꯃꯥ ꯆꯥꯔꯕ꯭ꯔꯥ ꯍꯥꯏꯔꯁꯨ ꯆꯥꯔꯝꯃꯣꯏ꯫ ꯁꯨꯝꯃꯥꯏꯅ ꯑꯩꯈꯣꯏꯁꯤ ꯀꯩꯅꯣꯝꯃ ꯈꯜꯂꯦꯕ ꯑꯈꯣꯏꯁꯨ ꯕꯤꯖꯤꯅꯦꯁꯀꯤꯗꯃꯛꯅꯤꯅ ꯕꯤꯖꯤꯅꯦꯁ ꯑꯃ ꯏꯁ꯭ꯇꯥꯔꯠ ꯑꯞ ꯇꯧꯕꯅꯤꯅ ꯄꯣꯠꯇꯨ ꯂꯧꯍꯟꯅꯤꯡꯉꯤ ꯃꯁ ꯃꯁꯥ ꯐꯪꯒꯤ ꯀꯥꯅꯅꯉꯥꯏꯒꯤ꯫ ꯉꯥꯡꯕꯗꯨꯗ ꯈꯔ ꯑꯋꯥꯔ ꯆꯠꯄꯁꯨ ꯌꯥꯎꯒꯅꯤꯗꯅ꯫ ꯑꯗꯨꯗꯅꯦꯕ ꯆꯤꯡꯗꯨꯗꯤ ꯎꯄꯥꯏ ꯁꯨꯛꯂꯥꯏ ꯂꯩꯇꯦ ꯏꯚꯟ ꯑꯩꯈꯣꯏꯒꯤ ꯈꯨꯟꯗ ꯐꯥꯎꯕ ꯄ꯭ꯔꯣꯚꯤ ꯗꯥ ꯍꯥꯏꯔꯒ ꯑꯩꯁ ꯍꯤꯗꯥꯛ ꯃꯃꯟ ꯌꯥꯝꯕꯒ ꯍꯥꯏꯔꯒ ꯋꯥꯔꯤ ꯇꯥꯔꯒ ꯑꯗꯨꯝ ꯇꯣꯛꯄ ꯗꯅꯤ꯫ ꯌꯥꯎꯁꯦ ꯈꯣꯠꯁꯦ ꯑꯩꯉꯣꯟꯗꯒꯤ ꯍꯤꯗꯥꯛ ꯂꯧ꯫
ꯅ ꯍꯥꯏꯕꯗꯣ ꯍꯥꯔꯕꯜ ꯂꯥꯏꯐꯀꯨꯝꯕꯗꯤ ꯁꯤꯗ ꯀꯁꯇꯃꯔ ꯂꯩꯔꯣꯏ ꯑꯩꯅ ꯍꯥꯏꯕꯗꯣ꯫ ꯄꯩꯁꯥ ꯄꯥꯏꯕ ꯌꯥꯝ ꯂꯩꯇꯦꯕ꯫
ꯑꯩꯒꯤꯗ ꯍꯤꯗꯥꯛ ꯂꯧꯑꯣ ꯍꯥꯏꯕ ꯅꯠꯇꯦ ꯅꯣꯏꯒꯤꯁꯨ ꯌꯥꯎꯁꯦ ꯍꯤꯗꯥꯛꯁꯤ ꯏꯁꯥ ꯄꯨꯟꯅ ꯐꯝꯃꯤꯟꯅꯁꯦ ꯍꯥꯏꯔꯒ ꯅꯪꯗꯤ ꯅꯁꯥꯁꯤ ꯔꯦꯠ ꯈꯔ ꯌꯥꯝꯃꯒ ꯉꯥꯡꯕꯗꯨꯗꯤ ꯑꯣꯏꯔꯣꯏ꯫ ꯀꯩꯒꯤꯅꯤ ꯑꯩꯁꯤ ꯏꯅꯥꯛ ꯈꯨꯟꯒꯗꯧꯔꯦ ꯈꯣꯠꯀꯗꯧꯔꯦ ꯈꯟꯕ ꯑꯃ ꯌꯥꯎ ꯆꯤꯡꯃꯤ ꯃꯆꯥ ꯃꯈꯩꯁꯤ꯫
ꯆꯨꯔꯆꯥꯟꯄꯨꯔꯗ ꯂꯩꯔꯤꯉꯩꯗꯅ ꯑꯣꯏꯅ ꯑꯗꯨꯝ ꯏꯟꯀꯝ ꯅꯨꯡꯉꯥꯏꯌꯦ꯫
ꯑꯁ ꯑꯗꯨꯗꯤ ꯃꯤ ꯄꯩꯁꯥꯁꯨ ꯄꯥꯏꯕꯗꯨꯗꯤ ꯑꯣ꯫
ꯋꯥꯟꯁ ꯃꯟꯗ ꯁꯚꯦꯟ ꯗꯦꯖ ꯈꯛꯇ ꯑꯩ ꯐ꯭ꯔꯤ ꯐꯪꯕꯅꯤ ꯆꯨꯔꯆꯥꯟꯄꯨꯔꯗ ꯑꯩ ꯁꯚꯦꯟ ꯖꯌꯥꯔꯁ ꯂꯩꯔꯤꯁꯦ ꯋꯥꯟ ꯋꯤꯛꯀ ꯑꯗꯨꯗ ꯋꯥꯟ ꯋꯤꯛꯇ ꯁꯕꯦꯟ ꯗꯦꯖ ꯐꯪꯕꯕꯁꯤꯁꯨ ꯅꯨꯡꯇꯤꯒꯤ ꯅꯠꯇꯦ ꯁꯚꯦꯟ ꯗꯦꯖ ꯀꯟꯇꯤꯅ꯭ꯌꯨꯁꯗ ꯐꯪꯕ ꯅꯠꯇꯦ ꯑꯃꯛ ꯑꯃꯛ ꯑꯃꯛꯅꯤ ꯐꯪ ꯁꯥꯇꯔꯗꯦ ꯅꯠꯇ꯭ꯔꯒ ꯀꯩꯅꯣ ꯋꯥꯏꯅꯦꯁꯇꯤ ꯐꯪꯕ ꯌꯥꯏ ꯇꯝꯕ ꯉꯝꯗꯦ ꯑꯗꯨ ꯐꯪꯕ ꯃꯇꯝꯗ ꯍꯥꯏꯕꯗ ꯃꯤꯗꯤ ꯑꯥꯗꯗꯤ ꯄꯩꯁꯥ ꯄꯥꯏꯕ ꯌꯥꯝꯕꯅꯤꯅ ꯑꯣꯏꯕ꯭ꯔꯥ ꯍꯥꯏꯔꯒ ꯇꯦꯁ ꯇꯧꯋꯦ ꯑꯗꯨ ꯆꯥꯟꯅꯕ ꯃꯤ ꯂꯩꯒꯅꯤ ꯆꯥꯟꯅꯗꯕ ꯃꯤ ꯂꯩꯒꯅꯤ ꯀꯣ ꯑꯗꯨꯅ ꯑꯗꯨꯝ ꯂꯧꯕꯅꯤꯅ ꯄꯣꯠꯁꯤ ꯄꯩꯁꯥ ꯄꯥꯏꯕꯁꯨ ꯌꯥꯝꯕꯅꯤꯅ ꯈꯔ ꯀꯥꯟꯅꯩ ꯑꯩꯒꯤ ꯂꯣꯟꯗꯁꯨ ꯈꯔ ꯊꯝꯕ ꯉꯝꯃꯤ ꯂꯥꯟꯒꯦ ꯀꯣꯔꯣꯅꯥ ꯂꯥꯛꯄꯗꯒꯤ ꯑꯗꯨꯁꯨ ꯇꯧꯐꯝ ꯈꯪꯐꯝ ꯈꯪꯗꯕꯒꯤ
ꯇꯃꯕꯅꯤ ꯅꯍꯥꯟꯒ ꯀꯣꯔꯣꯅꯥ ꯂꯩꯕꯁꯦ ꯕꯤꯖꯤꯅꯦꯁ ꯇꯧꯕꯈꯩꯗꯤ ꯌꯥꯝ ꯃꯥꯡꯂꯕꯅꯤꯀꯣ
ꯑꯗꯨꯗ ꯈꯔ ꯃꯥꯡꯈꯔꯦ ꯑꯗꯨꯗꯒꯤ ꯍꯧꯖꯤꯛ ꯁꯤ ꯅꯧꯅ ꯏꯁꯇꯥꯔꯠ ꯑꯞ ꯇꯧꯔꯛꯄꯁꯤꯗ ꯌꯨꯝꯗ ꯈꯔ ꯐꯥꯏꯅꯥꯟꯁꯤꯌꯦꯜ ꯁꯞꯄꯣꯔꯠ ꯅꯤꯕꯗꯁꯨ ꯎꯄꯥꯏ ꯂꯩꯇꯦ ꯃꯤꯅ ꯇꯧꯕꯤꯒꯦ ꯍꯥꯏꯔꯒꯁꯨ ꯂꯧꯒꯅꯨ ꯍꯥꯏꯔꯦ ꯄꯩꯁꯥ ꯄꯨꯊꯣꯛꯄꯤꯒꯦ ꯍꯥꯏꯕ ꯃꯤ ꯃꯌꯥꯝ ꯂꯩꯌꯦꯕ ꯍꯧꯖꯤꯛꯁꯦ
ꯑꯦ ꯂꯩꯔꯗꯤ ꯇꯧꯕꯅꯣ ꯀꯔꯤꯅꯣ ꯅꯪ ꯇ ꯇꯧꯕꯗꯣ
ꯇꯧꯒꯗꯧꯕꯗꯨ ꯃꯥꯡꯉꯦ ꯃꯥꯡꯃꯤꯟꯅꯁꯦ ꯍꯥꯏꯕꯗꯨ ꯑꯩꯁꯦ ꯑꯗꯨꯒꯤ ꯅꯣꯏ ꯂꯩꯀꯥꯏꯗ ꯃꯤ ꯄ꯭ꯔꯣꯕꯤꯗꯥꯒꯤ ꯃꯤ ꯌꯥꯎꯔꯛꯈ꯭ꯔꯕ꯭ꯔꯥ ꯍꯥꯏꯕꯁꯦ
ꯑꯦ ꯄ꯭ꯔꯃꯤꯂꯥꯖꯤꯗꯤ ꯈꯣꯏꯑꯦꯗ
ꯄꯨꯔꯥ ꯌꯧꯔꯛꯑꯁꯨ ꯑꯗꯨꯒꯨꯝꯕ ꯁꯤꯦꯃꯤꯅꯥꯔ ꯃꯆꯥ ꯑꯃꯒꯨꯝꯕ ꯄꯥꯡꯊꯣꯛꯑꯒ ꯃꯤꯒꯤ ꯋꯥꯈꯟꯗꯣ
ꯆꯤꯡꯁꯤꯟꯒꯗꯧꯕꯅꯤꯅꯦ
ꯌꯥꯎꯋꯦꯗ ꯑꯌꯥꯝꯕ ꯑꯗꯨꯝ ꯌꯥꯎꯔꯅꯤ ꯐꯦꯃꯤꯂꯤ ꯀꯩꯅꯣ ꯇꯧꯋꯦꯕ ꯍꯔꯕ ꯂꯥꯜ ꯃꯔꯥꯜ ꯂꯥꯏꯕꯗꯨ ꯈꯔ ꯇꯧꯔꯝꯃꯒ ꯃꯤꯈꯣꯏꯗꯣ ꯈꯔ ꯂꯥꯎꯔꯝ ꯑꯃꯨꯛꯀ ꯇꯣꯛꯈ꯭ꯔꯦꯔꯤꯕ ꯑꯗꯨꯝ ꯌꯥꯎꯔꯝ꯭ꯔꯒ ꯁꯧꯜ ꯍꯤꯗꯥꯛ ꯀꯨꯝꯕꯁꯨ ꯃꯃꯜ ꯌꯥꯝꯃꯦꯗꯅ ꯑꯗꯨ ꯃꯤꯈꯣꯏꯁꯨ ꯂꯧꯕ ꯉꯝꯗꯦꯕ ꯑꯁꯤꯗ ꯂꯩꯕ ꯄꯣꯄꯨꯂꯦꯁꯟꯈꯣꯏꯗꯤ ꯌꯥꯝ ꯄꯩꯁꯥ ꯄꯥꯏꯕ ꯑꯣꯏꯗꯕꯅꯤꯅ
ꯍꯥꯔꯠꯕꯥꯏ ꯂꯥꯏꯐꯀꯤꯗꯤ ꯄ꯭ꯔꯕꯤꯤꯗꯥꯒꯤꯗꯤ ꯅ ꯈ ꯈꯔꯥ ꯑꯣꯐꯤꯁꯇ ꯑꯩꯈꯣꯏ ꯁꯦꯟꯇꯔ ꯁꯦꯟꯇꯔꯗ ꯂꯥꯛꯑꯣ ꯍꯥꯏꯅ ꯁꯨꯡꯀꯧ ꯀꯧꯔꯛꯑꯣꯏꯕ ꯄ꯭ꯔꯣꯕꯤꯗꯥꯒꯤ ꯅꯨꯡꯉꯥꯏꯕ ꯑꯃꯁ ꯅꯪ ꯈꯔ ꯖꯣꯒꯤꯡꯒꯨꯝꯕ ꯋꯥꯛ ꯑꯥꯎꯠ ꯇꯧꯕꯗꯣ ꯑꯌꯨꯛꯇ ꯈꯔ ꯅꯪ ꯇꯧꯕꯗꯨ ꯇꯧꯎ ꯅꯁꯥ ꯑꯗꯨ ꯁꯤꯒꯤ ꯕꯦꯔꯤꯁꯤ ꯊꯛꯎ ꯑꯦꯟꯇꯤ ꯏꯁꯇꯣꯃꯤꯛꯇ ꯆꯥꯕ ꯏꯁꯇꯥꯏꯜ ꯈꯣꯠꯄꯗꯣ ꯉꯥꯡꯒꯅꯤꯏ ꯑꯗꯨꯒ ꯍꯥꯔꯕꯜ ꯂꯥꯏꯐꯀꯤꯗꯤ ꯍꯌꯦꯡ ꯄꯨꯡ ꯇꯔꯨꯛꯇ ꯅꯨꯡꯇꯤꯒꯤ ꯄꯨꯡ ꯇꯔꯨꯛꯇ ꯌꯥꯎꯔꯛꯑꯣ ꯍꯥꯏꯒꯅꯤ ꯄꯂꯦꯟꯗ ꯁꯦꯟꯇꯔ ꯍꯥꯡꯁꯦ ꯍꯥꯏꯅꯕꯅꯤ ꯍꯧꯖꯤꯛꯁꯤ ꯍꯥꯔꯕꯔ ꯂꯥꯏꯐꯀꯤ ꯑꯃ ꯃꯤ ꯌꯥꯝꯃꯒꯁꯨ ꯑꯗꯨꯗ ꯆꯣꯡꯕ ꯈꯣꯠꯄ ꯖꯨꯝꯕꯥꯒꯤ